ꯍꯜꯂꯣ ꯍꯜꯂꯣ ꯍꯜꯂꯣ
ꯍꯜꯂꯣ ꯍꯜꯂꯣ ꯍꯜꯂꯣ ꯑ ꯋꯦꯜꯀꯝ ꯕꯦꯛ ꯇꯨ ꯃꯥꯏ ꯆꯦꯅꯦꯜ
ꯃꯥꯏ ꯁꯞ ꯑꯦ ꯁꯞꯁꯀ꯭ꯔꯥꯏꯞ ꯇꯧꯕꯤꯔꯝꯃꯣ
ꯑ ꯁꯞꯁꯀ꯭ꯔꯥꯏꯞꯁꯦ ꯃꯤ ꯌꯥꯝꯃꯟꯗꯅꯀꯣ ꯂꯤ ꯀꯩꯅꯣ ꯋꯦꯇꯤꯡ ꯂꯤꯁꯇ ꯂꯩꯔꯅꯤ
ꯅꯪꯁꯦ
ꯑꯦ ꯑꯩ ꯅꯠꯇꯕ ꯑꯩꯕꯨꯗꯤ ꯅꯣꯏꯅ ꯁꯞꯁꯀ꯭ꯔꯥꯏꯞ ꯇꯧꯗꯣꯏꯅꯤꯅ
ꯅꯪꯖꯤ ꯀꯩꯕ
ꯑꯃꯨꯛꯀ ꯆꯪꯈ꯭ꯔꯕꯣ
ꯀꯥꯏꯗ
ꯃꯄꯥꯟ ꯂꯩ ꯌꯥꯗꯦ
ꯑꯩꯅ ꯀꯩꯗꯧꯉꯩ ꯃꯄꯥꯟꯗ ꯂꯩ ꯍꯥꯏꯕ ꯅꯪꯉꯣꯟꯗ
ꯑꯦ ꯍꯧꯖꯤꯛꯇ ꯃꯦꯁꯦꯁ ꯊꯥꯔꯛꯏꯗꯨꯗꯤ ꯃꯄꯥꯟ ꯂꯩꯌꯦ ꯉꯥꯏꯌꯣꯀꯣ ꯍꯥꯏꯒ ꯀꯔꯤꯔ
ꯑꯩꯅ
ꯃꯤꯁꯦꯁ ꯊꯥꯔꯛꯏꯗꯨꯗꯤ ꯃꯄꯥꯟꯗ ꯂꯩꯌꯦ ꯉꯥꯏꯑꯣꯀꯣ ꯍꯥꯏꯗꯨꯗꯤ
ꯃꯄꯥꯟ ꯉꯥꯌꯣ ꯃꯞ ꯄꯥꯟꯊꯣꯛꯈꯤ
ꯉꯥꯏꯌꯣꯀꯣ ꯑꯩ ꯃꯄꯥꯟ ꯊꯣꯛꯈꯤꯒꯦ ꯑꯣ ꯊꯣꯛ ꯊꯣꯛꯇ꯭ꯔꯤꯕꯣ
ꯍꯥꯥ
ꯊꯣꯛꯇꯔꯤꯕꯣ ꯃꯄꯥꯥꯟꯗꯨꯕꯣ
ꯊꯣꯛꯈ꯭ꯔꯦ ꯐꯝꯃ ꯂꯩ
ꯑꯣ
ꯃꯩꯇꯤꯡ ꯁꯦꯠꯇ
ꯎꯝ ꯇꯨꯝꯃꯝꯐꯝ ꯂꯩꯕ꯭ꯔꯣꯅꯦ ꯅꯣꯏꯗꯥ
ꯂꯩꯌꯦ ꯔꯨꯝꯗꯤ ꯌꯥꯝ ꯅꯨꯡꯉꯥꯏꯌꯦ ꯑꯥꯏ ꯁꯤ ꯌꯨ ꯑꯣꯏꯔꯁꯨ
ꯑꯥ
ꯑꯩꯈꯣꯏꯗꯤ ꯏꯝ ꯏꯝꯐꯥꯜꯗ ꯔꯤꯝꯁꯀꯨꯝꯕ ꯅꯠꯇꯦ
ꯁꯦꯁ ꯗꯤꯁꯇ꯭ꯔꯤꯛ ꯍꯣꯁꯄꯤꯇꯥꯜꯅꯤꯅꯀꯣ ꯇꯥꯔꯝꯅꯤ
ꯅꯣꯏ ꯂꯣꯟꯗ ꯂꯥꯛꯑꯣ ꯂꯥꯛꯑꯣ ꯍꯥꯏꯗꯣ ꯒꯪꯊꯦ ꯒꯪꯊꯦ ꯍꯥꯏꯕ꯭ꯔꯥ
ꯀꯥꯔꯤꯔꯥ
ꯀꯥꯡꯉꯣ ꯒꯡꯉꯣ ꯒꯡꯉꯣ
ꯉꯟꯊꯩ ꯉꯥꯡꯊꯦ ꯍꯥꯏꯕꯗꯤ ꯂꯥꯛꯑꯦ ꯂꯥꯛꯑꯦ ꯍꯥꯏꯕꯅꯤ
ꯑꯣꯍꯥꯍ
ꯄꯪꯉꯦꯍꯦ
ꯏꯁ ꯌꯥꯔꯦ ꯅꯪꯒꯤ ꯂꯣꯟ ꯈꯪ ꯈꯪꯗꯕꯗꯨꯕꯨ
ꯅꯣꯏ ꯅꯣꯏ ꯅꯣꯏ ꯂꯣꯟꯗꯤ ꯌꯥꯝ ꯈꯪꯏꯗ ꯅꯣꯏ ꯂꯣꯟꯗꯤ ꯌꯥꯝꯈꯪꯏꯗ
ꯑꯦ ꯈꯪꯗꯔꯗꯤ ꯅꯪꯗꯤ ꯑꯩꯈꯣꯏ ꯈꯨꯟꯒꯤ ꯃꯤꯒ ꯂꯩꯃꯤꯟꯅꯔ ꯒ ꯑꯩꯗꯤ ꯂꯩꯃꯤꯟꯅꯕꯁꯨ ꯅꯠꯇꯦ
ꯑꯥ ꯋꯥꯏꯌꯨ ꯋꯥꯏꯌꯨ ꯍꯥꯏꯕ
ꯅꯣꯏ ꯆꯥꯛ ꯆꯥꯈ꯭ꯔꯕ꯭ꯔꯥ ꯍꯥꯏꯕꯗꯨꯅ ꯅꯥꯞꯇꯨꯊꯥ ꯍꯥꯏꯕꯅꯤꯀꯣ
ꯑꯥꯍꯣꯏ ꯍꯣꯏ ꯍꯣꯏ ꯆꯨꯝꯃꯦ ꯆꯨꯝꯃꯦ
ꯇꯨꯊꯦ ꯇꯨꯃꯦ ꯀꯏꯍꯥꯏ
ꯑꯗꯨꯃꯥꯏꯅ ꯍꯥꯏꯅꯨꯀꯣ ꯑꯗꯨꯃꯥꯏꯅ ꯉꯥꯡꯅꯨꯀꯣ ꯑꯁꯤꯁꯦ ꯀꯩꯅꯣꯅꯤꯀꯣ
ꯀꯔꯤ ꯇꯝꯕ ꯔꯤꯖꯦꯛ ꯂꯣꯏꯅ ꯆꯠꯂ ꯇꯣꯛꯅꯤ
ꯌꯦ ꯍꯥꯏꯒꯅꯤ ꯑꯩꯗꯤ
ꯑꯁ
ꯑꯩꯗꯤ ꯃꯤꯅ ꯇꯧꯒꯅꯨ ꯍꯥꯏꯕꯗꯣ ꯑꯗꯨꯝ ꯇꯧꯕꯅꯤ
ꯎꯝ ꯎꯝ ꯎꯝ ꯑꯗꯨꯏꯅꯦ ꯅꯨꯄꯥ ꯐꯪꯗ꯭ꯔꯤꯗꯣ
ꯍꯥ ꯀꯩꯍꯥꯕ ꯀꯩꯍꯥꯏꯅꯣ
ꯀꯩꯁꯨ ꯍꯥꯏꯗꯦ ꯀꯩꯁꯨ ꯍꯥꯏꯗꯦ
ꯍꯥꯏꯔꯣ ꯑꯩꯗꯤ ꯌꯥꯔꯣꯏꯀꯣ ꯅꯪ ꯑꯗꯨꯒꯤ ꯋꯥꯗꯣ ꯑꯗꯨ ꯗꯥꯏꯔꯦꯛ ꯍꯥꯏꯒꯗꯧꯅꯤ ꯅꯪ ꯍꯧꯖꯤꯛ ꯍꯥꯏꯕꯗ ꯍꯥꯏꯔꯛꯑꯣ
ꯀꯩ ꯍꯥꯏꯗꯦ ꯍꯥꯏꯗꯦ
ꯍꯥꯏꯔꯛꯑꯣꯕ
ꯍꯥꯥ ꯑꯗꯨ ꯑꯗꯨꯏꯅꯦ ꯑꯩ ꯅꯨꯄꯥ ꯐꯪꯗ꯭ꯔꯤꯗꯣ
ꯀꯩꯒꯤꯅꯣ
ꯁꯤꯚꯏ ꯁꯤꯚꯏ ꯅꯨꯄꯥꯒ ꯊꯦꯡꯅꯗꯣ
ꯑ ꯐꯪꯒꯦ ꯐꯪꯗꯁꯥꯅꯨ ꯃꯋꯥ ꯂꯧꯗꯦ
ꯁꯥꯕꯁ ꯐꯪꯗꯤ ꯐꯪꯅꯤꯡ ꯀꯩꯁꯨ ꯀꯥꯏꯗꯦ ꯑꯥ
ꯑꯗꯨꯝꯕ ꯋꯥꯗꯣ ꯉꯥꯡꯒꯗꯧꯔꯗꯤ ꯁꯨꯅ ꯁꯨꯅ ꯉꯥꯡꯉꯨ ꯍꯥꯐ ꯍꯥꯐ ꯉꯥꯡꯒꯅꯨ
ꯑꯩꯈꯣꯏꯗꯤ ꯍꯥꯞ ꯍꯥꯞ ꯃꯤꯅꯦ ꯐꯨꯜ ꯅꯠꯇꯦ ꯇꯪꯈꯥꯏꯗꯨ ꯍꯥꯏꯔꯦ ꯇꯪꯈꯥꯏꯅ ꯁꯦꯝꯖꯤꯜꯂꯣ ꯈꯪꯗꯕꯗꯨ
ꯁꯤ ꯃꯛ ꯀꯔꯤꯁꯨ ꯅꯪꯅ ꯅꯪꯉꯣꯟꯗ ꯅꯆꯤꯟꯃꯛꯅ ꯍꯥꯏꯍꯟꯒꯗꯧꯕꯅꯤ ꯍꯥꯞꯇ
ꯁꯥꯕꯥꯁ ꯈꯪꯗ꯭ꯔꯦꯍꯦ ꯑꯗꯨꯒꯨꯝ ꯄꯥꯡꯉꯦ ꯑꯣꯏꯔꯗꯤ
ꯈꯪꯗꯕ ꯌꯥꯔꯣꯏ
ꯋꯥꯥꯏ ꯈꯣ ꯄꯨꯟꯁꯤꯁꯦ
ꯑꯥ ꯑꯥ ꯋꯥꯕꯅꯤ ꯋꯥꯕꯅꯤ
ꯑꯩ ꯕꯣꯔꯗꯤꯡ ꯌꯥꯝ ꯆꯨꯏ ꯀꯃꯥꯏꯅ ꯇꯧꯗꯣꯏꯅꯣ ꯈꯪꯗꯦ ꯑꯩ ꯂꯥꯏꯐꯁꯦ
ꯁꯦꯁ
ꯃꯔꯛ ꯃꯔꯛꯇꯨꯗꯤ ꯌꯥꯝ ꯁꯥꯎꯅꯤꯡꯕ ꯌꯥꯎꯏꯤ
ꯑꯋꯥ
ꯎꯝ
ꯈꯪꯗ꯭ꯔꯦꯍꯦ ꯑꯗꯨ ꯃꯇꯥꯡ ꯌꯧꯔꯗꯤ ꯁꯥꯏꯀꯣ ꯈꯔ ꯂꯩꯌꯥ
ꯐꯨꯜꯅꯤꯅꯦ ꯍꯥꯐ ꯅꯠꯇꯦ ꯍꯦꯟꯈ꯭ꯔꯕ ꯑꯁꯦꯡꯕꯅꯦ ꯅꯪ ꯊꯥꯖꯗꯝ ꯎꯝ ꯍꯦꯟꯈ꯭ꯔꯕ ꯒꯨꯂꯤ ꯆꯥꯒꯦ ꯇꯧꯔꯒꯅꯦ ꯒꯂꯤꯗꯣ ꯐꯪꯗꯕꯀꯣ ꯁꯤꯗ
ꯀꯔꯤꯒꯨꯜꯂꯤꯔꯣ
ꯀꯣꯀꯤꯒꯨꯜꯂꯤꯅꯤꯅꯦ
ꯇꯕꯁ ꯎꯝꯒꯠꯆꯥꯗꯣ ꯉꯔꯦꯡ ꯐꯩꯔꯦꯡ ꯂꯧꯔꯛꯇꯅꯀꯣ
ꯑꯗꯨꯃꯥꯏꯅ ꯂꯩꯕꯅ ꯅꯨꯡꯉꯥꯏꯔꯔꯣꯏꯗ꯭ꯔꯥ
ꯑꯥ ꯑꯥ
ꯍꯥ
ꯍꯥ
ꯑꯗꯨꯃꯥꯏꯅ ꯂꯩꯕꯅ ꯐꯔꯣꯏꯗ꯭ꯔꯕ
ꯑꯥ ꯐꯥꯕꯅꯤ ꯐꯥꯕꯅꯤ
ꯅꯪꯒꯤ ꯃꯤꯡꯁꯦ ꯅꯪꯒꯤ ꯃꯤꯡꯁꯦ ꯅꯨꯄꯤꯒꯤ ꯃꯤꯡ ꯃꯥꯜꯂꯦ ꯑꯗꯣ ꯏꯃꯥꯟꯅꯕꯤ ꯑꯃꯒꯤ ꯃꯤꯡꯁꯨ ꯌꯥꯝ ꯃꯥꯜꯂꯦ ꯑꯩꯒ ꯁ꯭ꯀꯨꯜ ꯇꯝꯃꯤꯟꯅꯕ
ꯁꯤꯁ ꯍꯥ ꯅꯨꯄꯤꯒꯤ ꯃꯤꯡ ꯃꯥꯜꯂꯦꯒꯏ
ꯑꯩꯌ
ꯌꯥꯝꯅ ꯐꯈ꯭ꯔꯕ ꯃꯤꯡꯗꯨꯕꯨ
ꯑꯃꯅ ꯏꯃꯥꯟꯅꯕꯤꯒꯤꯅ ꯂꯨꯗ ꯇꯣꯛꯄ
ꯑꯁ ꯑꯁ ꯑꯩꯅ ꯑꯦꯟꯖꯤꯗ ꯍꯥꯞꯅꯤꯕ ꯃꯁꯂꯥ ꯍꯥꯞꯅꯦ ꯋꯥ ꯋꯥ ꯋꯥ ꯈꯪꯗꯦ
ꯑꯁꯦꯡ ꯑꯁꯦꯡꯕꯅꯦ ꯑꯗꯨꯃꯥꯏꯅ ꯀꯧꯋꯦ
ꯎꯝ
ꯑꯩꯒꯤ ꯏꯃꯥꯟꯅꯕꯤ ꯀꯕꯨꯏ ꯅꯨꯄꯤꯗꯣ ꯑꯗꯨꯃꯥꯏꯅ ꯇꯧꯕꯅꯤ ꯃꯥꯗꯤ ꯀꯕꯨꯏꯗꯣ ꯑꯣꯏꯔꯒ ꯎꯝ ꯃꯄꯥꯟꯗꯣ ꯁꯤꯈ꯭ꯔꯕꯅꯤ ꯃꯅꯥꯎ ꯅꯨꯄꯥꯅ ꯌꯣꯛꯄꯅꯦ ꯑꯗꯣ ꯃꯌꯣꯟ ꯑꯣꯏꯔꯒ ꯂꯩꯈ꯭ꯔꯦ
ꯃꯄꯥ ꯁꯤꯒ ꯃꯅꯥꯎꯅꯨꯄꯥꯅ ꯌꯣꯛꯄ
ꯎꯝ
ꯑꯁ ꯀꯩ ꯋꯥꯅꯣ ꯁꯤꯗꯤ ꯈꯪꯗ꯭ꯔꯦꯍꯦ
ꯃꯥꯒꯤ ꯃꯄꯥꯗꯣ
ꯑꯥ
ꯁꯤꯈ꯭ꯔꯦꯕꯥ ꯑꯗꯨꯒ ꯃꯥꯒꯤ ꯍꯤꯞ ꯃꯄꯥꯒꯤ ꯃꯅꯥꯎꯅꯨ
ꯑꯣ ꯑꯣ ꯑꯣ ꯑꯗꯨꯃꯥꯏꯅ ꯍꯥꯏꯌꯨꯅ ꯃꯄꯥꯁꯤꯒꯥ ꯃꯅꯥꯎꯄꯥꯅ ꯌꯣꯛꯑꯗꯤ
ꯕꯦꯔꯥꯅꯤꯍꯦ
ꯅꯪ ꯂꯧꯁꯤꯟꯕ ꯍꯩꯇꯕꯒꯤꯅꯤꯅꯦ
ꯍꯣꯏ ꯍꯣꯏ ꯑꯗꯨꯒꯤꯅꯦ ꯀꯥꯏ ꯃꯄꯥ ꯁꯤꯒ ꯃꯅꯥꯎ ꯅꯨꯄꯥꯅ ꯍꯥꯏꯔꯗꯤ ꯃꯄꯥꯇꯣꯟꯅ ꯑꯗꯨꯝ ꯍꯥꯏꯔꯗꯤ ꯐꯥꯕ ꯃꯄꯥꯁꯤꯒꯥ ꯃꯅꯥꯎ ꯅꯨꯄꯥꯅ ꯌꯣꯛꯄ ꯍꯥꯏꯔꯗꯤ
ꯑꯩꯌꯣ ꯑꯩꯌꯥ ꯅꯪꯁꯨ ꯒꯨꯂꯤ ꯆꯥꯍꯟꯗ꯭ꯔꯥꯗꯤ ꯌꯥꯔꯥꯔꯣꯏ
ꯎꯝ ꯎꯝ ꯎꯝ ꯆꯥꯔꯤꯅꯦ ꯗꯣꯁ ꯁꯨꯗ꯭ꯔꯤ
ꯑꯗꯨꯒꯤ ꯑꯣꯏꯔꯝꯅꯤ
ꯍꯨꯝ
ꯍꯧꯖꯤꯛꯁꯦ ꯑꯩꯒꯤ ꯂꯥꯏꯐꯁꯦ ꯀꯔꯝꯍꯥꯏꯅ ꯂꯩꯅꯤꯡꯕꯅꯣ ꯈꯪꯕ꯭ꯔꯥ
ꯇꯨꯝꯕ ꯆꯥꯕ ꯇꯧꯑꯣ
ꯅꯠꯇꯦ ꯌꯥꯝꯅ ꯆꯤꯛꯄ ꯃꯐꯝ ꯃꯗꯀꯣ ꯐꯛ ꯊꯥꯔꯦꯗꯅ
ꯍꯨꯝ
ꯑꯥꯔꯇꯤꯐꯤꯁꯦꯜꯒꯤ ꯑꯥꯔꯇꯤꯐꯤꯁꯦꯜꯒꯤ ꯀꯩꯅꯣ ꯌꯥꯎꯗꯕꯤꯗ ꯅꯨꯡꯁꯤꯠꯇꯣ ꯃꯁꯥꯒꯤ ꯁꯤꯠꯆꯔꯦꯗꯅ
ꯁꯦꯁ
ꯑꯗꯨꯒ ꯅꯨꯡꯉꯥꯏꯅ ꯇꯨꯝꯕ ꯎꯝ
ꯄꯥꯝꯕꯤꯒꯦ
ꯍꯨꯝ
ꯆꯤꯟꯗꯒꯤ ꯀꯥꯝꯕꯤꯒꯦ
ꯑꯗꯨꯒꯨꯝꯕꯖꯨ ꯄꯥꯝꯗꯦ ꯃꯇꯣꯝꯇꯅ ꯁꯤꯜꯂꯛꯄ ꯅꯨꯡꯁꯤꯠꯇꯣ ꯑꯗꯨ ꯄꯥꯝꯃꯤ ꯀꯣꯏꯔꯒ ꯂꯩꯕ ꯍꯧꯒꯠꯂꯒ ꯐꯠ ꯀꯟꯅ ꯇꯨꯝꯕ ꯂꯣꯏꯔꯀꯥꯟꯗ
ꯑꯗꯨ ꯑꯣꯏꯔꯗꯤ ꯅꯨꯡꯉꯥꯏꯒꯅꯤ ꯑꯩꯒꯤ ꯏꯌꯥꯝꯕꯥꯗ
ꯑꯥ
ꯉꯥꯁꯤ ꯏ ꯏꯄꯤꯒꯗꯧꯅꯦꯕꯥ ꯑꯗꯨꯒꯤ
ꯅꯪꯁꯦ ꯏ ꯄꯤꯗꯧꯕꯥ
ꯑꯩꯅ ꯄꯤꯒꯦ ꯍꯥꯏꯕ ꯑꯗꯣ ꯑꯩꯗꯤ ꯌꯥꯔꯣꯏꯍꯦ
ꯅꯪꯒꯤ ꯏ ꯈꯨꯄꯤꯗꯨꯗꯤ ꯂꯤꯛꯃꯟꯗ꯭ꯔꯣ ꯑꯩꯅ ꯄꯤꯒꯦ ꯍꯥꯏꯔꯛꯄꯗꯣ ꯇꯪꯈꯥꯏ ꯄꯤꯒꯦ ꯍꯥꯏꯔꯗꯤ ꯀꯥꯏꯗꯥꯒꯤ
ꯑꯣ ꯑꯩ ꯉꯁꯤꯗꯤ ꯐꯨꯜꯗꯥ ꯄꯤꯒꯦ ꯍꯥꯏꯈ꯭ꯔꯥꯕꯅꯦ ꯑꯩꯒꯤ ꯏꯌꯥꯝꯕꯗꯣ ꯕꯤ ꯄꯤ ꯂꯩꯌꯦꯕꯥ ꯕ꯭ꯔꯠ ꯑꯩꯒꯤ ꯍꯦꯛ ꯄꯣꯛꯃꯤꯟꯅ ꯑꯗꯨꯒꯤ ꯌꯥꯒꯗꯧ ꯃꯥꯟꯗꯥꯕ
ꯅꯪꯒꯤ ꯍꯦꯃꯣꯒ꯭ꯂꯣꯕꯂꯤꯟꯗꯣ ꯁꯨꯗ꯭ꯔꯗꯤ ꯄꯤꯕ ꯌꯥꯔꯣꯏꯅꯦ ꯑꯃꯨꯛꯀꯥ
ꯑꯦ ꯗꯥꯛꯇꯔ ꯑꯗꯨꯝ ꯂꯧꯑꯣ ꯌꯥꯒꯅꯤ ꯏ ꯑꯩ ꯌꯥꯝ ꯂꯩꯒꯥꯅꯤ ꯍꯥꯏꯅꯥ
ꯑꯁ ꯑꯁ ꯑꯗꯨ ꯑꯣꯏꯔꯁꯨ ꯌꯥꯗꯥꯕꯅꯦ ꯋꯦꯠ ꯁꯨꯗ꯭ꯔꯥꯗꯤ ꯏ ꯄꯤꯕꯥꯗꯣ
ꯀꯩꯅꯣ ꯋꯦꯠ ꯁꯨꯗ꯭ꯔꯥꯗꯤ ꯍꯥꯏꯗꯤ ꯑꯩꯗꯤ ꯋꯦꯠ
ꯋꯦꯠ ꯐꯤꯞꯇꯤ ꯁꯨꯗꯔꯥꯗꯤ ꯌꯥꯗꯕꯥꯅꯦ
ꯑꯩꯗꯤ ꯐꯤꯐꯇꯤꯗꯤ ꯌꯧꯗꯦꯍꯦ
ꯑꯦ ꯑꯗꯣꯏꯗꯤ ꯌꯥꯔꯦ
ꯍꯦꯛ ꯂꯥꯛꯄꯒ ꯅꯪꯗꯤ ꯆꯀ꯭ꯔꯣ ꯇꯦꯁ ꯌꯦꯡꯗ꯭ꯔꯁꯨ
ꯑꯈꯣꯏ ꯑꯈꯣꯏ ꯏꯃꯥꯟꯅꯕꯤꯁꯤ ꯂꯩꯔꯃ ꯏꯇꯦꯒꯤ ꯍꯥꯏꯅ ꯀꯩꯅꯣꯝ ꯕ꯭ꯂꯠ ꯗꯣꯅꯦꯁꯟ ꯇꯧꯒꯦ ꯍꯥꯏꯅ ꯂꯥꯛꯄ ꯃꯥꯗꯤ ꯄꯤ ꯉꯥꯅ ꯅꯣꯏꯕ ꯃꯥꯗꯣ ꯋꯦꯠꯄꯨꯗꯤ ꯁꯣꯏꯗ ꯃꯥꯒꯤꯍꯦꯃꯣꯒ꯭ꯂꯣ ꯕꯔꯤꯟꯗꯣ ꯁꯨꯗꯕꯒꯤ ꯏꯂꯚꯦꯟ ꯄꯔꯁꯦꯟ ꯑꯦ ꯇꯦꯟ ꯄꯥꯔꯁꯦꯟ ꯌꯧꯅꯤꯉꯥꯏꯗꯣ ꯅꯥꯏꯟ ꯄꯣꯏꯟ ꯅꯥꯏꯟ ꯄꯥꯔꯁꯦꯟ ꯑꯣꯏꯕꯅꯤꯅꯦ ꯄꯥꯔꯁꯦꯟꯃꯥꯛꯇꯪ ꯋꯥꯠꯄ ꯑꯗꯨꯒꯤ ꯄꯤꯕ ꯌꯥꯗ꯭ꯔꯥ ꯍꯜꯂꯦ ꯑꯗꯨ
ꯑꯩꯗꯤ ꯍꯦꯃꯣ ꯒ꯭ꯂꯣꯕꯤꯟꯁꯦ ꯋꯥꯠꯄ ꯋꯥꯠꯇꯕ ꯃꯔ ꯈꯪꯗꯣꯏꯅꯦ ꯑꯩ ꯑꯃ ꯑꯦ ꯄꯣꯖꯤꯇꯤꯚꯅꯦꯕ ꯑꯩꯒꯤ ꯒ꯭ꯔꯨꯞꯇꯤ ꯑꯗꯨꯒ ꯑꯩꯒꯤ ꯑꯪꯀꯜꯁꯨ ꯏꯄꯁꯤ ꯃꯥꯁꯨ
ꯑꯗꯨ ꯑꯣꯏꯅꯦ ꯑꯣꯅ ꯕꯦꯁꯅꯦ ꯄꯦꯁꯦꯟ ꯑꯣ ꯑꯣꯏꯔꯗꯤ ꯕꯦꯁꯅꯦ ꯏ ꯄꯤꯕꯗꯤ
ꯑꯗꯣ ꯑꯩꯒꯤꯗꯤ ꯌꯥꯔꯣꯏ ꯍꯌꯦ
ꯑ ꯈꯪꯗ꯭ꯔꯦ ꯑꯗ ꯃꯤ ꯊꯤꯔꯣ ꯄꯤꯅꯕ
ꯑꯩꯈꯣꯏ ꯏꯌꯥꯝꯕꯅ ꯑꯩꯒꯤ ꯍꯦꯛ ꯄꯣꯛꯃꯤꯟꯅꯕ ꯏꯌꯥꯝꯕꯗꯣ ꯑꯗꯨꯅ ꯄꯤꯒꯅꯤ ꯊꯧꯕꯥꯜꯗ ꯍꯧꯖꯤꯛ ꯄꯤꯕ ꯆꯠꯈ꯭ꯔꯅꯤ ꯂꯈ꯭ꯔꯦꯝ ꯃꯣꯏ
ꯐꯥꯏ ꯐꯥꯏ
ꯑꯩꯅ ꯑꯩꯒꯤ ꯕ꯭ꯔꯗꯔꯒꯤꯗꯣ ꯄꯤꯅꯤꯡꯗꯕ